ꯑ
ꯅ ꯀꯣꯜ ꯇꯧꯁ ꯂꯩꯦ ꯊ ꯅ ꯇꯥꯟ ꯆꯥꯈꯤꯗ꯭ꯔꯦꯗꯀꯣ ꯑꯩꯅ ꯇꯧꯔꯛꯑꯣ ꯍꯥꯏꯕꯗꯨꯗꯤ ꯃꯦꯁꯦꯁꯇꯨ ꯁꯦꯝꯗꯣꯛꯄꯩꯅꯦ ꯍꯥꯏꯕ ꯑꯩꯈꯣꯏ ꯆꯦ ꯀꯣꯜ ꯇꯧꯁꯤꯜꯂꯛꯑꯗꯦꯕꯣ
ꯑꯦ ꯆꯪꯉꯦ ꯌꯦꯁꯤꯗꯅ ꯇꯧꯔꯛꯑꯣꯗꯤ ꯌꯥꯔꯕꯣꯏ ꯅꯤꯡꯗꯅꯅꯦ ꯇꯧꯔꯛꯏꯁꯦ
ꯌꯥꯔꯦ ꯄꯥꯏꯔꯒꯦ ꯑꯩꯈꯣꯏꯁ ꯅꯨꯃꯤꯠꯁꯤꯦ ꯁꯔꯤꯒꯦ ꯑꯩ ꯅꯪꯒꯤꯗꯣ ꯄꯥꯝꯃꯨꯕ ꯀꯛꯈꯛꯈꯤꯗꯣꯏꯅꯤꯅ
ꯄꯃꯨꯦꯔ
ꯑꯗꯨ
ꯅꯩꯅ ꯆꯪꯉ ꯌꯦꯡꯉꯨꯗ꯭ꯔꯕ ꯑꯗꯨꯝ ꯌꯥꯔꯕꯣꯏ ꯅꯤꯡꯗꯅ ꯀꯥꯁꯨꯈꯤꯒꯦ ꯅꯣꯏꯆꯤ ꯑꯣꯏ
ꯕꯖꯥꯔ ꯆꯠꯈꯤꯕ
ꯎꯝ ꯆꯅꯝ ꯐꯠ ꯄꯤꯗꯅꯅ
ꯍꯥꯄꯤꯤ ꯑꯣꯏꯣꯏꯗ ꯑꯗꯨꯕꯨꯗ ꯑꯩꯗꯤ ꯑꯃ ꯈꯛꯇ ꯀꯥꯏꯔꯦ ꯀꯣꯜ ꯇꯧꯗꯧꯕ
ꯅꯪ ꯃꯤ ꯌꯥꯝꯁꯤ ꯅꯨꯡꯉꯥꯏ ꯀꯩꯌꯦ ꯇꯥꯔꯦ
ꯑꯩ ꯍꯟꯗꯛ ꯇꯧꯔꯛꯑꯣ ꯑꯩꯈꯣꯏ ꯌꯟꯆꯥꯥꯗꯁꯨ ꯇꯧꯔꯛꯑꯣ ꯑꯩ ꯑꯗꯨꯝ ꯁꯥꯟꯅꯔꯛꯀꯦ
ꯍꯣꯏ ꯍꯣꯏ ꯌꯥꯏꯌꯦ ꯅꯣꯏ ꯁꯦꯟꯖꯥꯛꯒꯤꯗꯁꯨ ꯇꯧꯔꯛꯄ ꯌꯥꯏꯅꯦ ꯑꯩꯅ
ꯇꯧꯔ ꯌꯥꯔꯅꯤꯗ ꯍꯧꯁꯨꯖꯥꯏ ꯇꯧꯔꯛꯄ ꯑꯩ
ꯎꯝ ꯎꯝ ꯍꯦꯖꯦꯖꯩ ꯐꯃꯗꯤ ꯍꯥꯎꯗꯤ ꯁꯤꯒꯂ ꯍꯗꯗꯤ
ꯀꯩꯗꯧꯔꯤ ꯅꯪꯕꯣ
ꯏꯟꯁꯥꯡ ꯊꯣꯡꯒꯦ ꯇꯧꯕ
ꯀꯩꯅꯣ ꯅꯪꯅ ꯃꯣꯃꯣ ꯃꯨꯛ ꯆꯥ ꯀꯨꯀꯤꯆ ꯑꯃꯨꯛ ꯆꯥ ꯅꯪ ꯇꯧꯏꯁꯤ ꯀꯩꯅꯣ ꯍꯥ
ꯍꯝ
ꯅꯪ ꯇꯧꯁꯦ ꯀꯩꯅꯣ ꯅꯌꯨꯝ ꯆꯠꯈ꯭ꯔꯒ
ꯑꯦ ꯑꯩ ꯀꯩꯗꯧꯔꯕ
ꯃꯨꯛ ꯃꯨꯛ ꯃꯨꯛꯆꯥꯥ ꯍꯦꯛꯇ ꯅꯪꯅ ꯅꯪ ꯊꯣꯛꯄ ꯅꯩ ꯗ ꯌꯦꯡꯉꯤꯗꯣ
ꯈꯔꯒ ꯂꯧꯔꯣꯑꯣ ꯑꯗꯨꯗꯨ ꯍꯥ ꯈꯔꯒ ꯂꯧꯔꯣ ꯃꯣꯔꯣꯛ ꯑꯇꯦꯛꯄ ꯈꯔꯒ ꯕꯦꯂꯦꯟꯗ꯭ꯔꯤꯒ ꯈꯤꯇꯪꯕꯨꯗꯤ ꯂꯩ ꯔꯤ ꯐꯅꯥꯕꯤꯕꯁꯤ ꯍꯥꯏ ꯁꯪ ꯈꯔ ꯊꯥꯛꯀꯦ ꯇꯧꯕꯅꯤꯗ ꯏꯁꯥꯁꯦ ꯇꯥꯔꯕ꯭ꯔ
ꯊꯥꯛꯎ ꯊꯥꯛꯎ
ꯃꯤ ꯃꯥꯟꯗꯕꯤ ꯑꯗꯨꯝ ꯍꯜꯂꯛꯑꯗꯕꯅꯦ ꯑꯩ ꯍꯣꯁꯇꯦꯜꯗ
ꯏꯁ ꯁꯛꯁꯤꯒ
ꯀꯥꯡ ꯆꯤꯛꯏ ꯆꯦ ꯀꯝꯂꯥꯒ ꯋꯥꯔꯤ ꯁꯥꯟꯅꯔꯕꯣ ꯀꯩ ꯍꯥꯏꯔꯛꯑꯒꯦ
ꯑ ꯃꯥ ꯌꯥꯎꯗꯕꯤꯗ ꯆꯠꯂꯨꯔꯦ ꯀꯣꯏꯊꯤ ꯀꯣꯏꯊꯤ ꯊꯤꯔꯨꯔꯦ ꯈꯜꯅꯤꯈꯤꯒꯩ ꯌꯨꯝꯗ ꯍꯣꯔꯦꯟ ꯋꯥꯔꯤ ꯁꯥꯟꯅꯔꯅꯤ ꯑꯗꯨꯒ
ꯊꯤꯕꯗꯨꯕꯨ ꯐꯪꯉꯛꯄ꯭ꯔꯥ ꯍꯥꯏꯕ ꯑꯩꯅ ꯍꯥꯏꯁꯦ
ꯈꯔ ꯐꯪꯉꯛꯑꯦ ꯔꯦꯟꯇꯣ ꯑꯗꯨ ꯌꯨꯝꯗ ꯋꯥꯔꯤ ꯁꯥꯟꯅꯔꯒꯦꯕ
ꯎꯝ
ꯐꯣꯟ ꯅꯝꯕꯔ ꯂꯧꯁꯜꯂ ꯂꯥꯛꯑꯦ ꯈꯔ
ꯅꯛꯄ ꯑꯅꯛꯄꯗ꯭ꯔꯣ ꯑꯅꯥꯞ ꯑꯔꯥꯞꯄꯗ꯭ꯔꯣ
ꯊꯥꯡꯃꯩꯕꯟ ꯃꯅꯨꯡꯗ ꯉꯥꯛꯇꯅꯤꯗ
ꯎꯝ ꯌꯦꯡꯉꯨ ꯌꯦꯡꯉꯨ ꯐꯗꯧꯕ ꯑꯍꯝ ꯑꯁ ꯑꯦꯛꯖꯥꯝꯗꯣ ꯍꯥꯏꯗꯣꯛꯇꯕ ꯀꯨꯏꯗ꯭ꯔꯦꯍꯦ
ꯀꯩꯅꯣ ꯁꯣꯃꯥꯖꯦ ꯃꯌꯥꯡ ꯅꯨꯄꯥ ꯀꯣꯏꯕ꯭ꯔꯣ
ꯀꯣꯏꯗꯦꯍꯦ ꯅꯣꯏꯅ ꯀꯃꯦꯟꯗꯣ ꯑꯝ ꯅꯣꯏꯅ ꯀꯦꯞꯁꯟꯗꯣ ꯄꯥꯗꯕꯩꯅꯦ
ꯑꯣ ꯀ ꯈꯪꯉꯦ ꯈꯪꯉꯦ ꯈꯪꯉꯦ ꯑꯩꯅ ꯀꯩꯅꯣ ꯎꯍꯧꯗꯕ ꯃꯣꯏꯁꯤ ꯀꯦꯃꯦꯔꯥ ꯅꯝꯕꯗꯨꯁꯨ ꯎꯗꯕ ꯀꯦꯞꯁꯟꯁꯨ ꯄꯥꯗꯕ ꯆꯨꯝꯃꯦ ꯆꯨꯝꯃꯦ
ꯎꯝ ꯉꯁꯤ ꯅꯪ ꯗꯤꯄꯤꯀꯥꯍꯣꯏꯗꯩ ꯍꯜꯂꯛꯏ ꯅꯠꯇ꯭ꯔꯣ
ꯑꯗꯨꯗ ꯍꯥꯏꯔꯛꯀꯅꯣ
ꯑꯣ ꯍꯣꯁꯇꯦꯜꯗꯩ ꯍꯜꯂꯛꯏ ꯅꯠꯇ꯭ꯔꯣ ꯅ
ꯎꯝ
ꯐꯔꯦ ꯐꯔꯦ ꯅꯪꯗꯤ ꯑꯐꯕ ꯑꯉꯥꯡ ꯑꯣꯏꯔꯝꯗ꯭ꯔꯦꯅ
ꯑꯣꯏꯔꯝꯗ꯭ꯔꯦ
ꯆꯥꯛ ꯊꯣꯡꯗ꯭ꯔꯤꯕꯥ
ꯑꯩ ꯉꯁꯤ ꯄꯦꯔꯠ ꯂꯥꯛ ꯑꯦ ꯆꯥꯛ ꯊꯣꯡꯗꯦ ꯄꯨꯛꯀ ꯂꯣꯏ ꯅꯥꯏ꯫ ꯁ ꯀꯣꯏꯆꯠ ꯆꯠꯄꯗ ꯖꯨ ꯄꯦꯔꯠꯂꯥꯛꯑꯒ ꯄꯨꯛꯀ ꯊꯤꯟꯕ ꯑꯣꯏꯕꯒꯤ ꯑꯝꯇ ꯆꯠꯊꯣꯛꯎꯔꯒꯦ ꯑꯗꯨ ꯆꯠꯊꯣꯛꯄꯩ ꯋꯥꯅꯦ꯫
ꯎꯝ ꯅꯨꯡꯉꯥꯏꯔꯦ ꯅꯌꯨꯝꯗ ꯃꯤꯔꯦꯝ ꯑꯣꯏꯔꯥ ꯂꯩꯔꯅꯤ ꯑꯗꯨꯗꯤ꯫
ꯃꯤꯔꯦꯝꯁꯤꯁꯨ ꯄꯨꯛ ꯊꯤꯜꯂ- ꯊꯤꯜꯂ ꯑꯣꯏꯕꯁꯤꯗꯤ ꯄꯥꯝꯗꯦꯅꯦ꯫
ꯅꯨꯡꯉꯥꯏ ꯅꯥ ꯂꯩꯒꯦ ꯅꯨꯉꯥꯏꯅꯤꯗ
ꯑꯁ!
ꯍꯝ
ꯍ ꯍ ꯍ ꯆꯥꯛ ꯊꯣꯡꯉꯣꯏꯕ ꯅꯪ
ꯆꯥꯛ ꯊꯣꯡꯗꯣꯏꯅꯦ ꯑꯩꯈꯣꯏ ꯏꯅꯝꯃꯒ ꯈꯣꯏ ꯏꯅꯝꯃꯅꯦ ꯈꯣꯏꯕꯥꯅꯦ ꯈꯣꯏꯗꯥꯅꯦ ꯑꯉꯥꯡꯒ ꯃꯣꯏ ꯃꯔꯤ ꯊꯕꯛ ꯆꯠꯈꯤ ꯈꯣꯏꯃꯥ ꯈꯣꯏꯕꯥꯅꯤꯈꯛ ꯂꯩ ꯑꯩꯅ ꯆꯥꯛ ꯊꯣꯡꯉꯅꯤ ꯍꯜꯂꯛꯄꯗꯣ ꯊꯦꯡꯉꯅꯤ ꯃꯣꯏ ꯍꯣꯔꯦꯟ ꯑꯩꯈꯣꯏ ꯢꯅꯝꯃꯅ ꯑꯃꯣꯛ ꯆꯥꯛ ꯁꯨꯝ ꯇꯜꯂꯦ ꯍꯥꯏꯔꯛꯀꯅꯦꯕ ꯋꯥꯏꯌꯦꯅ ꯑꯩ ꯑꯗꯨꯝ ꯊꯣꯡꯕ ꯂꯩꯔ ꯄꯣꯠꯇꯨꯕꯨꯅ ꯊꯣꯡꯗꯣꯛꯀꯦ ꯇꯧꯔꯕ꯫ ꯉꯁꯥꯏ ꯑꯌꯨꯛꯇꯣ ꯅꯪꯅ ꯇꯧꯕꯗꯣ ꯇꯧꯔꯛꯀꯦ ꯇꯧꯕꯅꯦ ꯑꯁꯤꯕꯒꯤ ꯀꯩꯀꯥ ꯑꯗꯨꯝ ꯇꯧ ꯂꯩꯕꯗꯨꯗ
ꯄ꯭ꯔꯣꯐꯥꯏꯜ ꯂꯣꯛ ꯂꯣꯠꯁꯤꯟꯅꯕ ꯃꯤ ꯌꯥꯎꯔꯦꯍꯦ
ꯀꯅꯥꯅꯣ?
ꯑꯩ ꯀꯃꯦꯟꯁꯦ ꯄꯥꯔ ꯅꯣꯛꯅꯤꯡꯉꯝꯕꯅꯤꯗ ꯑ ꯂꯨꯍꯣꯡꯗꯕꯤ ꯍꯅꯤ ꯃꯨꯟꯒ ꯆꯠꯂꯤꯀꯣ ꯍꯥꯏꯔ ꯁꯨꯃꯥꯏ ꯁꯨꯝ ꯋꯥꯔꯤ ꯁꯨꯝ ꯂꯤꯕ ꯍꯥꯏꯇꯥꯔꯦ ꯑꯗ ꯑ ꯁꯣꯃꯥ ꯃꯥꯏꯅ ꯍꯜꯂꯤꯕ ꯗꯦꯜꯂꯤꯗ ꯂꯩꯕꯤ ꯌꯣ ꯇꯥꯕꯤ ꯀꯦꯞꯁꯟ ꯄꯥ ꯑꯣ
ꯐꯩ - ꯐꯩ ꯀꯦꯞꯁꯟꯗꯤ ꯄꯥꯗꯥꯅ ꯃꯤꯒꯤ ꯐꯣꯇꯣꯗꯨꯇꯪ ꯌꯦꯡꯉꯒ ꯉꯥꯡ ꯏꯖꯤꯕꯨ
ꯃꯥꯅ ꯍꯜꯂꯤꯒꯦ ꯅꯩ ꯍꯥꯏꯁꯨ ꯃꯥꯅ ꯍꯜꯂꯤꯖꯦ ꯂꯣꯏ ꯍꯟꯁꯨ ꯍꯜꯂꯤꯌꯦ ꯌꯥꯔꯣꯏꯌꯦ ꯁꯤ ꯋꯥꯔꯤ ꯁꯅꯔꯤꯌꯦ ꯑ ꯀꯩꯗꯧꯔꯒꯦ ꯅꯨꯡꯉꯥꯏ ꯇꯣꯟꯗꯤ? ꯌꯨꯝ ꯄꯥꯟꯗ꯭ꯔꯤꯉꯩꯗꯥ ꯍꯥꯅꯤꯃꯨꯟ ꯆꯠꯈꯔꯦ ꯍꯥꯏꯔ ꯆꯠꯂꯦ ꯏꯆꯥꯁꯨ ꯂꯩꯔꯦ ꯍꯣꯡꯕꯁꯨ ꯌꯥꯝ ꯍꯣꯡꯉ꯭ꯔꯦ ꯁꯤꯁꯨ ꯁꯤꯔꯨꯔꯦ ꯐꯤꯗꯝꯗꯗꯤ ꯂꯣꯏ ꯌꯥꯏ ꯍꯥꯏꯖꯤꯅꯤ꯫
ꯀꯦꯞꯁꯟꯗꯣ ꯄꯥꯗꯕꯩꯅꯦ ꯃꯥꯅ ꯃꯣꯏꯅ꯫
ꯍꯥꯎꯀꯤꯞ ꯑꯅꯁꯨ ꯏꯟꯇꯔꯅꯦꯁꯅꯦꯜꯗꯤ ꯍꯥꯏꯒ ꯏ ꯗ ꯍꯥꯎꯀꯤꯞꯁꯨ ꯀꯨꯏꯔꯕꯣꯏ ꯇꯨꯡꯗ ꯅꯣꯛꯅꯤꯡꯉꯦ ꯍꯥꯏꯕ ꯑꯩꯁꯦ ꯀꯩꯁꯟꯗꯣ ꯍꯟꯅꯥ ꯄꯥꯔꯨꯗꯕ ꯑꯗꯅꯦ ꯑꯩꯅꯥ ꯃꯥ ꯀꯣꯏꯔꯕ ꯅ ꯍꯡꯉꯤꯗꯣ꯫
ꯅꯣꯏꯒꯨꯝꯕ ꯅꯣꯏꯒꯨꯝꯕ ꯃꯌꯥꯝꯗꯨꯅꯤ ꯃꯥꯅ ꯍꯟꯕꯗ ꯋꯥꯔꯝꯗꯣꯏꯁꯦ꯫
ꯑꯗꯣ ꯑꯩꯗꯤ ꯁꯨꯃꯥꯏꯅ ꯈꯜꯂꯁꯨ ꯅꯣꯡꯃꯇ ꯀꯃꯦꯟ ꯄꯤꯗꯦꯀꯣ꯫
ꯍꯣꯏ ꯍꯣꯏ꯫ ꯅꯪꯒꯟ ꯗꯨꯝ ꯅꯥꯥꯏ ꯑꯁ ꯍꯣꯁꯇꯦꯜꯗ ꯂꯤꯟ ꯑꯃ ꯂꯩꯔꯝꯃꯦꯅ ꯉꯁꯥꯏ ꯊꯥꯒꯠꯂꯦ ꯅꯪ ꯆꯠꯈ꯭ꯔ ꯃꯇꯨꯡ ꯑꯣꯏꯔꯝꯗꯧ ꯃꯥꯜꯂꯦ꯫
ꯍꯣꯏ ꯍꯣꯏ ꯃꯥꯅꯦ ꯑꯩꯁ ꯎꯏ
ꯀꯩꯅꯣꯗ ꯒ꯭ꯔꯨꯞꯇ ꯊꯥꯒꯠꯍꯧꯕꯗ ꯑꯦꯟꯖꯂꯥꯅ
ꯑꯣ ꯊꯤꯅꯉꯣꯟꯗ ꯉꯥꯡꯁꯤꯟꯁꯤꯦꯔꯪꯗꯦ ꯁꯣꯕꯥꯅ ꯀꯦꯞꯁꯟ ꯃꯦꯁꯦꯖ ꯍꯜꯂꯛꯅꯕ ꯊꯤꯅ ꯉꯥꯡꯗꯕ ꯀꯩꯇ ꯑꯝꯇ ꯍꯜꯂꯛꯇꯦ
ꯑꯦꯇꯦꯟꯁꯟ ꯄꯥꯝꯃꯤꯗꯨꯅꯦꯕ ꯅꯪꯒꯤꯗ
ꯑꯗꯨꯅꯦ ꯍꯥꯌꯖꯦ
ꯉꯥꯡꯉꯨ ꯉꯥꯡꯉꯨ ꯄꯥꯝꯖꯔꯗꯤ ꯑꯄꯥꯝꯕ ꯃꯤꯅ ꯄꯥꯈ ꯏꯃ ꯑꯗꯨ ꯍꯥꯏꯔꯒ ꯀꯩꯅꯣꯅꯣ ꯃꯥꯔꯇꯤꯟꯗꯣ ꯃꯒꯤ ꯚꯤꯗꯤꯑꯣ ꯑꯃ ꯎꯔꯕ
ꯎꯗ꯭ꯔꯗ ꯑꯩ ꯃꯥꯇꯅ ꯅꯪ ꯖꯤꯇ ꯀꯣꯛꯀ ꯆꯃꯝꯅꯔꯤ
ꯃꯤꯁ ꯌꯨꯅꯤꯚꯔꯁꯀꯤ ꯊꯣꯛꯄꯗꯨꯗ ꯖꯒꯣꯏ ꯁꯥꯏꯌꯦꯕꯀꯣ ꯂ ꯈꯨꯐꯁꯨ ꯑꯃ ꯇꯧꯍꯧꯕꯅꯦꯕ ꯍꯥꯏꯗꯤ ꯃꯁꯛꯇ ꯐꯖꯕ ꯅꯠꯇꯕ ꯖꯒꯣꯏ ꯁꯥꯕꯗ ꯌꯥꯝ ꯌꯦꯡꯕꯗ ꯌꯥꯝ ꯅꯨꯡꯉꯥꯏꯕꯗ ꯈꯪꯕ꯭ꯔꯥ ꯏꯪ ꯂꯥꯎꯕ ꯐꯥꯎꯕꯗꯣ ꯈꯪꯕ꯭ꯔꯥ
ꯌꯦꯒꯦ ꯍꯥꯏꯀꯣꯗꯗꯤ ꯆꯪꯒꯦ
ꯃꯥꯒꯤꯗ ꯊꯥꯒꯠꯍꯧ ꯊꯥꯒꯠꯍꯧꯗꯕ꯭ꯔꯗꯤ ꯈꯪꯗꯦ ꯎꯗꯤ ꯎꯔꯝꯕꯅꯦ ꯉꯁꯥꯏ ꯐꯖꯕꯅꯗꯤ ꯂꯣꯏꯍꯧꯔꯦ ꯑꯩ ꯍꯦꯛ ꯌꯦꯡꯕꯒ ꯏꯅ ꯈꯜꯂꯤꯅꯦ ꯍꯥꯏꯕꯇꯣꯟꯗ
ꯃꯤꯁ ꯌꯨꯅꯤꯚꯔꯁ ꯀꯩꯗꯧꯕꯒꯤ
ꯃꯤꯁ ꯌꯨꯅꯤꯚꯔꯁꯀꯤ ꯃꯣꯏ ꯄ꯭ꯔꯣꯒꯥ꯭ꯔꯥꯝ ꯁꯤꯟꯕꯗꯣ ꯑꯗꯨꯗꯨꯒꯤ
ꯀꯩꯅꯣꯗꯨꯔꯕ ꯕꯤꯁ ꯌꯨꯅꯤꯚꯔꯁ ꯃꯅꯤꯄꯨꯔꯔꯕ
ꯍꯣꯏ ꯍꯣꯏ ꯃꯤꯁ ꯌꯨꯅꯤꯚꯔꯁ ꯃꯅꯤꯄꯨꯔ ꯃꯥꯜꯂꯤꯦ ꯑꯁꯦ ꯇ ꯌꯥꯑꯦ
ꯍꯥꯏ ꯀꯥꯏ ꯍ ꯅꯀꯣꯠ ꯆꯥꯗꯔꯤ ꯌꯑꯦ ꯑꯩꯈꯣꯏ ꯃꯥꯊ ꯁꯣꯏꯔꯦ ꯐꯣꯟ ꯊꯝꯃ ꯉꯥꯛꯇꯪ ꯊꯝꯃ ꯌꯥꯔꯣꯏ ꯇꯧꯕꯅꯦ ꯎꯝ ꯅꯠꯇꯦ ꯃꯥꯔꯁꯤꯅꯦ ꯀꯥꯏꯗꯅꯣꯕ ꯑꯩ ꯄꯨꯛꯁꯤ ꯅꯨꯡꯉꯥꯏꯇꯦꯩꯅ ꯇꯧꯕꯅꯤꯅꯦ
ꯃꯥꯏ ꯀ ꯅꯠꯇꯦ ꯑꯩ ꯊꯥꯔꯛꯀꯦ ꯌꯦꯡꯉꯣ ꯃꯇꯥ ꯌꯦꯡꯉꯣ
ꯍꯥꯏꯔꯣ ꯊꯥꯔꯣ
ꯍꯧꯖꯤ ꯈꯨꯗꯀꯤ ꯍꯧꯎꯕ
ꯀꯥꯏ ꯊꯥꯗꯣ
ꯑꯔꯝ ꯅꯪꯖꯥꯗ꯭ꯔꯗꯤ
ꯊꯥꯏ ꯊꯥꯏ
ꯑ ꯑ
ꯃꯥꯚꯥꯏ ꯏꯁꯩꯩꯅꯅꯤꯅ ꯁꯤꯗꯤ
ꯃꯅꯗꯗ ꯁꯗ ꯃꯥꯏꯗꯅꯦ
ꯑꯁ ꯇꯧꯔꯤꯁꯤꯗꯤ ꯅꯨꯡꯉꯥꯏꯕ ꯂꯩꯦꯗꯕꯨꯗꯤ ꯌꯦꯡꯉꯣ ꯃꯥꯗꯣ
ꯎ ꯍꯥꯏꯗ
ꯔꯦ ꯇꯗ ꯀꯃꯗ ꯐꯖꯩ ꯐꯖꯩꯌꯦ
ꯑꯩꯒꯤ ꯑ
ꯃꯔꯁꯤ ꯊꯂꯣ ꯑꯗꯨꯒ ꯑꯗꯨꯝ ꯇꯧꯔ
ꯍ ꯍꯠꯇ꯭ꯔ
ꯅꯪ ꯇꯧꯔꯛꯄꯅꯤ ꯅꯪ ꯑꯗꯨꯝ ꯇꯧꯔꯛꯑꯣ
ꯍꯁꯔ ꯇ
ꯎꯝ ꯀ ꯀꯣ
ꯎꯝ